ꯇꯥꯕ꯭ꯔꯣ
ꯇꯥꯏ
ꯇꯨꯝꯔꯕꯣ
ꯇꯨꯝꯗ꯭ꯔꯤ ꯇꯨꯝꯒꯦ ꯇꯧꯔꯝꯕꯅꯤ
ꯑꯣ ꯑꯣ ꯑꯣ ꯆꯥꯛꯇꯤ ꯆꯥꯔꯕꯣ
ꯑꯁ ꯑꯩ ꯆꯥꯛ ꯆꯥꯔꯔꯣꯏꯒꯦ ꯉꯁꯤ ꯆꯥꯗꯔꯦ
ꯑꯣ ꯑꯣ ꯌꯥꯝ ꯊꯦꯡꯉꯤꯅꯦ
ꯂꯥꯝꯗ꯭ꯔꯕ ꯑꯩ ꯏꯁꯥ ꯅꯨꯡꯉꯥꯏꯇꯦ ꯑꯩ ꯑꯗꯨꯅ ꯑꯩ ꯆꯥꯔꯔꯣꯏꯒꯦ
ꯑꯣ ꯎꯝ ꯐꯔꯦ ꯐꯔꯦ ꯑꯗꯨ ꯑꯣꯏꯔꯗꯤ ꯍꯌꯦꯡ ꯎꯅꯁꯤꯀꯣ
ꯍꯌꯦꯡꯗꯨ ꯉꯟꯇꯥꯅ ꯂꯥꯛꯑꯣ
ꯎꯝ ꯎꯝ ꯆꯥꯛꯄꯨ ꯆꯥꯛꯇꯤ ꯈꯤꯇꯪ
ꯍꯥꯥ
ꯆꯥꯛꯇꯤ ꯈꯤꯇꯪ ꯑꯣꯏꯔꯁꯨ ꯆꯥꯎꯅꯦ
ꯑꯩꯗꯣ ꯀꯩꯅꯣ ꯇꯧꯋꯦ ꯅꯨꯡꯊꯤꯟꯗꯁꯨꯅꯦ ꯆꯥꯒ ꯇꯟꯒ ꯌꯥꯝ ꯆꯥꯁꯟꯂꯦ ꯑꯗꯨꯒꯤ ꯐꯨꯛ ꯐꯨꯛ ꯐꯨꯛ ꯂꯥꯎꯋꯦ ꯏꯁꯥꯁꯦ
ꯑꯣ ꯑꯣ
ꯈꯣꯛ ꯈꯣꯛ ꯌꯥꯝ ꯇꯧꯋꯤꯅ ꯅꯪ ꯃꯈꯣꯟꯗ ꯀꯩꯗꯧꯔꯦ ꯀꯥꯏꯗ ꯂꯩꯒꯦ ꯑꯣ ꯑꯩ ꯌꯨꯝꯗ ꯂꯩꯌꯦ ꯑꯣ ꯈꯨꯇꯣꯛ ꯈꯨꯣꯗ꯭ꯔꯣꯛ ꯈꯨꯗ꯭ꯔꯣꯛ ꯌꯥꯝ ꯇꯧꯕ ꯑꯗꯨꯒꯤꯔ ꯀꯩꯅꯣ
ꯇꯥꯕꯔꯣ
ꯑꯣ ꯇꯥꯏꯌꯦ
ꯇꯥꯏ ꯇꯥꯏꯌꯦ
ꯇꯥꯏ ꯇꯥꯏꯌꯦ ꯎꯝ ꯑꯩꯒꯤ ꯕꯣꯏꯁꯁꯦ ꯏꯀꯣ ꯌꯥꯝ ꯆꯠꯂꯦ ꯀꯔꯤ ꯇꯧꯖꯥꯠꯂꯣ ꯈꯪꯗꯤꯌꯦ ꯑꯗꯨꯗꯣ ꯍꯥꯏꯌꯦ ꯉꯁꯥꯏ ꯉꯁꯥꯏꯁꯨ ꯑꯩ ꯑꯃꯒ ꯐꯣꯟ ꯇꯧꯕꯗꯁꯨꯅꯦ
ꯎꯝ
ꯑꯩꯈꯣꯏ ꯀꯀꯥꯏ ꯅꯨꯄꯤꯗꯣ ꯃꯥꯅꯁꯨ ꯍꯥꯏꯌꯦꯕ ꯑꯩꯒꯤ ꯈꯪꯗꯦ ꯅꯦꯠ ꯋꯛꯅꯔꯣ ꯀꯌꯥꯃꯨꯛ ꯈꯪꯗꯦ ꯑꯩꯁꯨ
ꯍꯥꯥ
ꯅꯦꯠꯋꯥꯛꯅꯔꯥ ꯀꯩꯅꯣ ꯈꯪꯗꯦ ꯏꯀꯣ ꯆꯠꯂꯤ ꯑꯗꯨꯝ ꯍꯥꯏꯌꯦꯕ ꯃꯤꯁꯤꯡꯗꯣ
ꯑꯧ
ꯎꯝ
ꯃꯤ ꯑꯇꯣꯞꯄꯁꯨ ꯍꯥꯏꯕ꯭ꯔꯣ
ꯍꯥꯏꯅꯦ ꯍꯥꯏꯅꯦ
ꯑꯦ ꯑꯦ
ꯑꯩꯈꯣꯏ ꯀꯀꯥ ꯅꯨꯄꯤꯗꯨꯁꯨ ꯉꯁꯥꯏ ꯐꯣꯟ ꯇꯧꯕꯅꯦꯕ ꯃꯥꯅꯁꯨ ꯍꯥꯏꯕ ꯎꯝ ꯇꯨꯀꯤ
ꯑꯃ ꯑꯣ ꯈꯪꯗ꯭ꯔꯦꯗ ꯉꯜ ꯇꯨꯝꯃꯁꯨ ꯉꯟ__
ꯇꯧꯔꯤꯍꯦ
ꯑꯣꯁ ꯍꯌꯦꯡꯗꯤ ꯅꯨꯡꯉꯥꯏꯒꯅꯤ ꯕꯣꯜꯗ
ꯅꯪꯀꯅꯥꯏ ꯃꯤꯆꯪꯅꯣ
ꯑꯦ ꯑꯩꯗꯤ ꯅꯪꯅ ꯈꯪꯕꯗꯣ ꯑꯩꯒꯤ ꯐꯦꯚꯔꯥꯏꯠꯇꯣ
ꯑꯣ ꯑꯗꯨꯗ ꯑꯗꯨꯝ ꯇꯧꯗꯣꯔꯕꯣ
ꯑꯣ ꯑꯗꯨꯗ ꯑꯗꯨꯝ ꯇꯧꯗꯔꯦ ꯑꯗꯨꯝ ꯍꯣꯡꯗꯣꯛ ꯍꯣꯡꯖꯤꯟ ꯌꯥꯕ꯭ꯔꯅꯦ
ꯑꯣ ꯈꯪꯗꯦꯗ ꯁꯨꯝ ꯍꯪꯉꯤꯅꯤ
ꯎꯝ ꯑꯩꯗꯤ ꯑꯗꯨꯅꯦ ꯑꯗꯣ ꯑꯁ ꯈꯪꯗꯦꯗ ꯍꯌꯦꯡ ꯄꯨꯡ ꯑꯃ ꯃꯈꯥꯏꯗꯗꯤ ꯑꯩꯗꯤ ꯏꯆꯥ ꯒꯩꯅꯣ ꯑꯦꯛꯖꯥꯝ ꯂꯩ__ ꯕꯤꯅꯤꯅꯀꯣ ꯎꯝ ꯎꯝ
ꯑꯦꯛꯖꯥꯝ ꯂꯩꯕꯗꯣ ꯍꯥꯟꯅ ꯇꯥꯛꯑꯒ ꯊꯝꯒ꯭ꯔꯅꯤ ꯑꯗꯨꯒ ꯅꯣꯡꯉꯥꯜꯂꯗꯤ ꯃꯥꯟ ꯊꯣꯛꯄ ꯍꯥꯏꯔꯅꯤꯅ
ꯑꯣ ꯑꯣ
ꯈꯪꯗꯦꯅꯦ ꯑꯩꯁꯨ ꯎꯝ ꯑꯌꯨꯛꯀꯤ ꯆꯥꯛꯇꯤ ꯀꯅꯥꯥꯅ ꯊꯣꯡꯗꯣꯏ ꯖꯥꯠꯅꯣ
ꯑꯦ ꯑꯗꯨꯝ ꯍꯌꯦꯡꯖꯦ ꯑꯗꯨꯃꯥꯏꯅ ꯇꯧꯅꯤꯅꯦ ꯄꯨꯡ ꯑꯃ ꯃꯛ__ ꯈꯥꯏ ꯍꯥꯏꯔꯗꯤ ꯄꯨꯡ ꯑꯅꯤ ꯑꯍꯨꯝ ꯑꯗꯨꯋꯥꯏꯗ ꯂꯣꯏꯒꯗꯧ ꯃꯥꯜꯂꯦꯀꯣ
ꯎꯪ ꯂꯣꯏꯗꯣꯏꯅꯦ ꯑꯌꯨꯛꯀꯤ ꯆꯥꯛꯀꯗꯤ ꯀꯅꯥꯅ ꯊꯣꯡ__ ꯊꯣꯡꯗꯣꯏꯅꯣ ꯈꯪꯗ꯭ꯔꯦ ꯑꯩ ꯈꯣꯏ
ꯥꯒꯥꯅ ꯊꯣꯡꯒꯅꯤ ꯆꯥꯛ ꯍꯦꯟꯖꯥꯡꯗꯤ
ꯑꯣ ꯑꯣ ꯀꯩꯅꯣꯗꯤ ꯎꯝ ꯅꯨꯡꯗꯥꯡꯗ ꯍꯥꯟꯅ ꯍꯦ ꯑꯥ ꯀꯩꯅꯣꯗꯣ ꯎꯝ ꯀꯩꯅꯣ ꯑꯩ ꯍꯥꯏꯒꯦꯇꯧꯕꯗꯣ
ꯀꯩꯅꯣ
ꯅꯨꯡꯗꯥꯡꯗꯣ ꯊꯣꯡꯗꯣꯛꯑꯒ ꯊꯝꯃꯝꯕꯖꯨ ꯐꯩ ꯌꯥꯏ ꯀꯩꯅꯣ
ꯎꯪ ꯇꯥꯕ꯭ꯔꯣ
ꯇꯥꯕ꯭ꯔꯣ ꯇꯥꯌꯦ ꯅꯪ ꯉꯁꯤ ꯀꯅꯥ ꯀꯅꯥ ꯋꯥꯔꯤ ꯁꯥꯟꯅꯒꯦ
ꯑꯁ ꯀꯔꯤ ꯍꯥꯏꯕ
ꯅꯪ ꯉꯁꯤ ꯀꯅꯥ ꯀꯅꯥ ꯃꯌꯥꯝ ꯃꯤ ꯀꯌꯥ ꯋꯥꯔꯤ ꯁꯥꯟꯅꯒꯦꯕ ꯉꯁꯤꯕꯨ
ꯑꯣ ꯃꯤ ꯃꯉꯥ ꯇꯔꯨꯛꯃꯨꯛꯇꯤ ꯁꯥꯟꯅꯔꯝꯒꯅꯤ
ꯑꯦ ꯅꯪ ꯊꯕꯛ ꯌꯥꯝ ꯂꯩꯇꯦꯅ ꯅꯪꯗꯤ
ꯎꯝ ꯑꯩ ꯊꯄꯛ ꯌꯥꯝꯃꯦ ꯑꯗꯨꯁꯨꯀꯣ ꯑꯗꯨꯒꯤꯁꯨ ꯍꯣꯠꯅꯕ ꯑꯃꯒꯤꯁꯨ ꯍꯣꯠꯅꯕ ꯇꯧꯕ ꯑꯗꯨꯒꯤꯅꯤꯗ
ꯑꯣ ꯈꯪꯗ꯭ꯔꯦꯗ ꯑꯁ ꯑꯉꯥꯡꯁꯤꯡꯁꯦ ꯐꯖꯅ ꯇꯨꯃꯟꯃꯅꯤ ꯈꯪꯗ꯭ꯔꯦꯗ ꯅꯪ ꯃꯈꯣꯟꯁꯦ ꯑꯃꯨꯛꯁꯨ ꯍꯧꯒꯠꯂꯦ ꯑꯃꯨꯛꯁꯨ ꯑꯉꯥꯡꯁꯤꯡ ꯑꯧ ꯀꯔꯤꯗꯧꯔꯖꯠꯅꯣꯀꯣ ꯑꯩꯒꯤ ꯐꯣꯟꯁꯦ ꯑꯦꯀꯣ ꯌꯥꯝ ꯆꯠ ꯄꯠꯁꯦ ꯑꯩꯉꯣꯟꯗ ꯅꯪ ꯅꯈꯣꯟꯁꯦ ꯑꯃꯣꯛꯁꯨ ꯑꯃꯨꯛ ꯍꯧꯒꯠꯂꯦ ꯑꯃꯣꯛꯁꯨ ꯑꯃꯨꯛ ꯄꯤꯛꯊꯩ ꯀꯩꯒꯤ ꯑꯣꯏꯖꯠꯅꯣ
ꯍꯜꯂꯣ ꯇꯥꯕ꯭ꯔꯣ ꯍꯜꯂꯣ